ꯍꯜꯂꯣ
ꯅꯨꯡꯉꯥꯏꯔꯤꯕꯣ
ꯅꯨꯡꯉꯥꯏꯔꯤ ꯅꯨꯡꯉꯥꯏꯔꯤ ꯑꯦ ꯀꯩꯗꯧꯔꯤꯅꯣ ꯑꯁ ꯑꯗꯨꯝ
ꯍꯥꯏꯔꯣꯅꯦ ꯅꯪ ꯍꯥꯟꯅ ꯍꯥꯏꯔꯛꯑꯣꯅꯦ
ꯑꯥ ꯇꯨꯝꯕ ꯑꯗꯨꯝ ꯆꯥꯕ ꯑꯗꯨꯝ ꯇꯧꯔ ꯂꯩꯔꯦ ꯀꯔꯤ ꯊꯕꯛ ꯇꯧꯅꯤꯡꯉꯥꯏ ꯂꯩꯔꯤꯒꯦ ꯍꯟꯇꯛꯄꯨ ꯊꯕꯛꯁꯨ ꯂꯩꯇ꯭ꯔꯦ ꯗ꯭ꯔꯦꯟꯗ ꯂꯩꯔꯕꯅꯤꯅ ꯑꯩꯈꯣꯏꯗꯤ ꯊꯕꯛ ꯍꯥꯏꯕꯁꯦ ꯂꯩꯇ꯭ꯔꯦꯗ ꯀꯣꯂꯦꯖ ꯆꯠꯂꯦ ꯑꯃꯨꯛ ꯍꯜꯂꯛꯑꯦ ꯑꯃꯨꯛ ꯇꯨꯝꯃꯦ ꯑꯁꯤꯅꯤ ꯑꯩꯈꯣꯏꯒꯤꯗꯤ
ꯅꯪꯒꯤ ꯅꯪꯒꯤꯗꯣ ꯍꯣꯔꯦꯟ ꯀꯩꯗꯣꯝ ꯍꯥꯏꯕꯤꯒꯦ
ꯑ ꯀꯔꯤ ꯀꯔꯤ ꯍꯥꯏꯒꯗ꯭ꯔꯣ
ꯍꯣꯔꯦꯟ ꯍꯥꯏꯒꯦ
ꯑꯣ ꯍꯣꯔꯦꯟ ꯍꯥꯏꯒꯦ
ꯀꯃꯥꯏ ꯀꯃꯥꯏꯅ ꯇꯧꯔꯤ ꯅꯨꯡꯉꯥꯏꯔꯤꯀꯣ ꯂꯣꯏꯅ ꯎꯗꯕꯁꯨ ꯀꯨꯏꯔꯦ ꯄꯨꯟꯗꯕꯁꯨ ꯀꯨꯏꯔꯦ
ꯑꯣ ꯀꯨꯏꯈ꯭ꯔꯦꯗ ꯑꯩꯈꯣꯏ ꯄꯨꯟꯗꯕꯁꯦ ꯍꯟꯇꯛ ꯍꯟꯇꯛ ꯃꯔꯛꯁꯦ ꯀꯔꯤꯅꯣ ꯑꯃ ꯑꯩꯈꯣꯏ ꯀꯣꯂꯦꯖꯀꯤ ꯁꯤꯟꯕꯗꯣ ꯑꯗꯣ ꯅꯪ ꯌꯥꯎꯒꯗꯣꯏꯔ ꯌꯥꯎꯔꯣꯏꯗꯣꯏꯔꯥ
ꯑꯩ ꯌꯥꯎꯔꯨꯔꯣꯏ꫰ꯍꯧꯖꯤꯛꯀꯥꯟꯗꯤ ꯂꯧ ꯃꯇꯝ ꯑꯣꯏꯕꯅꯤꯅꯀꯣ ꯂꯧ ꯆꯠꯂꯦꯕ
ꯑ ꯀꯣꯂꯦꯖ ꯂꯥꯛꯇꯕꯁꯨ ꯀꯨꯏꯔꯦꯅꯦ ꯍꯟꯇꯛ ꯃꯔꯛꯁꯦ ꯅꯒ
ꯎꯝ ꯀꯨꯏꯔꯦ ꯀꯨꯏꯔꯦ ꯅꯣꯡꯃ ꯆꯔꯥ ꯃ ꯆꯥꯁꯦ ꯑꯩꯈꯣꯏ ꯄꯨꯂꯞ
ꯍꯣꯏ ꯌꯥꯏ ꯑꯗꯣ ꯀꯔꯤ ꯀꯔꯤ ꯆꯥꯁꯤꯔꯣ ꯀꯔꯤ ꯃꯊꯦꯜ ꯑꯣꯏꯅ ꯆꯥꯁꯤꯔꯣ
ꯈꯪꯗꯦ ꯑꯗꯨꯗꯤ ꯑꯩꯈꯣꯏ ꯃꯌꯥꯝ ꯄꯨꯜꯂꯒ ꯈꯟꯅꯔꯁꯦ ꯍꯛꯆꯥꯡꯁꯨ ꯐꯅꯕꯒꯤ ꯎꯝ ꯆꯥꯅꯕ ꯁꯤꯟꯁꯦ
ꯏꯁ ꯃꯤ ꯈꯔ ꯈꯣꯝꯗ꯭ꯔꯗꯤ ꯌꯥꯔꯣꯏ ꯑꯗꯨꯗꯤ ꯃꯤ ꯈꯔ ꯈꯣꯝꯂꯒ ꯄꯩꯁꯥ ꯈꯔ ꯍꯧꯅꯕꯀꯣ ꯍꯥꯏꯗꯤ ꯄꯩꯁꯥꯗꯣ ꯌꯥꯝꯗ꯭ꯔꯗꯤ ꯆꯥꯕ ꯀꯩꯀꯥ ꯈꯣꯠꯄꯒꯤꯁꯨ ꯌꯥꯝꯗ꯭ꯔꯒꯗꯤ ꯅꯨꯡꯉꯥꯏꯇꯦꯅ
ꯎꯝ ꯑꯗꯣ ꯄꯩꯁꯥꯕꯨꯗꯤ ꯌꯥꯝ ꯍꯜꯂꯒꯨꯝꯁꯤꯗ ꯍꯥꯏꯗꯤ ꯑꯌꯥꯝꯕ ꯏꯃꯨꯡꯁꯤꯡꯁꯦ ꯂꯥꯏꯔꯕꯅ ꯑꯅꯝꯕ ꯑꯣꯏꯌꯦꯕꯀꯣ ꯑꯗꯨ ꯃꯌꯥꯏ ꯑꯣꯏꯔꯞꯅ ꯑꯩꯈꯣꯏ ꯁꯤꯜꯂꯒ ꯂꯣꯏꯔꯦ
ꯍꯣꯏ ꯑꯗꯨꯗꯤ ꯍꯧꯒꯗꯧꯕꯗꯣ ꯂꯨꯄꯥ ꯆꯍꯨꯝꯒꯨꯝꯕꯗꯤ ꯑꯦꯚꯔꯦꯖꯁꯤ ꯌꯥꯒꯗꯧꯗꯤ ꯃꯥꯜꯂꯦ ꯑꯩꯅ ꯈꯟꯕꯗꯀꯣ
ꯍꯣꯏ ꯍꯣꯏ ꯌꯥꯏꯌꯦ ꯌꯥꯏ ꯑꯗꯨꯒꯨꯝꯕꯗꯣ ꯌꯥꯏ ꯑꯗꯨ ꯃꯣꯏ ꯃꯤ ꯀꯌꯥꯃꯨꯛ ꯄꯨꯟꯁꯤ ꯍꯥꯏꯕ꯭ꯔꯣ
ꯃꯤꯁꯦ ꯑꯁ ꯈꯪꯗꯦꯅꯦ ꯑꯩꯈꯣꯏ ꯀꯣꯂꯦꯖꯀꯤ ꯃꯤꯁꯦ ꯈꯔ ꯌꯥꯝꯗꯕꯅꯤꯅ ꯇꯔꯥ ꯀꯨꯟꯒꯨꯝꯕꯗꯤ ꯁꯨꯒꯗ꯭ꯔꯥ ꯈꯪꯗꯦ ꯀꯨꯟꯒꯨꯝꯕ ꯁꯨꯔꯒꯗꯤ ꯆꯍꯨꯝ ꯆꯍꯨꯝ ꯍꯧꯈ꯭ꯔꯗꯤ ꯄꯩꯁꯥꯗꯤ ꯑꯗꯨꯝ ꯂꯥꯛꯑꯅꯤ ꯑꯗꯣ ꯄꯨꯟꯅ ꯆꯥꯃꯤꯟꯅꯔꯗꯤ ꯑꯗꯨꯝ ꯌꯥꯗꯤ ꯌꯥꯅꯒꯗꯧ ꯃꯥꯜꯂꯦ
ꯎꯝ ꯎꯝ ꯌꯥꯅꯤ ꯑꯗꯨꯗꯤ ꯄꯨꯟ ꯃꯐꯝꯗꯤ ꯀꯗꯥꯏꯗ ꯇꯧꯁꯤꯒꯦ ꯈꯪ ꯍꯥꯏꯗꯤ ꯂꯧꯕꯨꯛꯀꯨꯝꯕ
ꯃꯐꯝꯗꯤ ꯑꯗꯨꯝ ꯍꯥꯏꯕ ꯌꯥꯗꯦꯗ ꯍꯥꯏꯗꯤ ꯎꯝ ꯂꯥꯛꯄ ꯀꯥꯟꯗ ꯃꯇꯝꯗꯨꯗ ꯑꯗꯨꯝ ꯗꯤꯁꯀ ꯇꯧꯕ ꯇꯥꯔꯦ ꯃꯇꯝꯗꯨꯗꯀꯣ ꯑꯗꯨꯝ ꯍꯥꯏꯅꯔꯁꯦ ꯃꯇꯝꯗꯨꯗꯤ ꯃꯇꯝ ꯂꯥꯛꯄ ꯀꯥꯟꯗ ꯑꯗꯨꯝ ꯂꯦꯟꯅꯔꯁꯦ
ꯍꯣꯏ ꯏꯁꯤꯡ ꯈꯔ ꯃꯔꯥꯡ ꯀꯥꯏꯕ ꯃꯐꯝꯗ ꯇꯧꯔꯁꯦꯀꯣ ꯍꯧꯖꯤꯛꯀꯥꯟꯗꯤ ꯏꯁꯤꯡꯁꯨ ꯌꯥꯝ ꯇꯥꯡꯕꯅꯤꯅꯀꯣ
ꯎꯝ ꯏꯁꯤꯡꯁꯨ ꯇꯥꯡꯕꯅꯤꯅ ꯏꯁꯤꯡ ꯏꯁꯤꯡꯕꯨꯗꯤ ꯗꯔꯀꯥꯔ ꯇꯥꯗꯦꯅꯦ ꯏꯁꯤꯡ ꯃꯐꯝ ꯈꯔ ꯎꯝ ꯌꯥꯝ ꯌꯥꯝꯅ ꯐꯪꯕ ꯃꯐꯝꯗꯨꯗ ꯑꯗꯨꯝ ꯇꯧꯕ ꯇꯥꯔꯦ ꯏꯁꯤꯡ ꯌꯥꯝꯈ꯭ꯔꯗꯤ ꯑꯗꯨꯝ ꯀꫭꯏꯕ ꯂꯥꯡꯕꯒꯤꯁꯨ ꯅꯨꯡꯉꯥꯏꯔꯅꯤ
ꯎꯝ ꯎꯝ ꯅꯨꯡꯉꯥꯏꯔꯅꯤ ꯍꯧꯖꯤꯛꯀꯥꯟꯗꯤ ꯅꯣꯏ ꯁꯥꯗ꯭ꯔꯣ ꯀꯂꯦꯟꯅꯤꯅ
ꯍ ꯁꯥꯕꯅ ꯂꯩꯕ ꯌꯥꯗ꯭ꯔꯦꯅꯦ ꯅꯨꯡꯗꯥꯡꯗꯗꯤ ꯈ꯭ꯔ ꯐ꯭ꯔꯦ ꯅꯨꯡꯊꯤꯟꯗꯗꯤ ꯌꯥꯗ꯭ꯔꯦ ꯑꯁ ꯁꯥꯕꯁꯤꯅ ꯐꯦꯟ ꯎꯡ ꯎꯡꯉꯒ ꯂꯩꯔꯒꯁꯨ ꯐꯦꯟꯅ ꯍꯦꯛ ꯍꯦꯟꯅ ꯁꯥꯕ꯭ꯔꯥ ꯈꯪꯗ꯭ꯔꯦ ꯌꯥ ꯂꯩꯕꯒ ꯉꯝꯖꯥꯠꯅꯤ
ꯍꯣꯏ ꯍꯧꯖꯤꯛꯀꯥꯟꯁꯦ ꯌꯥꯝ ꯁꯥꯔꯦ ꯏꯁꯤꯡ ꯌꯥꯝ ꯊꯛꯎꯀꯣ ꯍꯧꯖꯤꯛ ꯇꯤ ꯀꯥꯂꯦꯟ ꯃꯇꯝꯅꯤꯅꯀꯣ
ꯏꯁꯤꯡꯁꯨ ꯇꯥꯡꯈ꯭ꯔꯦꯅꯦ ꯊꯛꯄ ꯉꯝꯒꯗꯧ ꯃꯥꯟꯗ꯭ꯔꯦꯅꯦ ꯍꯟꯗꯛ ꯍꯦ ꯍꯦ ꯏꯁꯤꯡꯁꯦ ꯃꯃꯟꯁꯦ ꯖꯥꯔ ꯑꯃꯗ ꯀꯌꯥ ꯍꯥꯏꯕ꯭ꯔꯥ ꯐꯤꯐꯇꯤ ꯌꯧꯈ꯭ꯔꯦꯅꯦ
ꯑꯁ ꯅꯪꯒꯤꯗꯣ ꯀꯩꯅꯣꯃ ꯑꯣ ꯑꯣ ꯑꯗꯨꯗꯤ ꯌꯥꯝ ꯇꯥꯡ ꯈꯠꯂꯦ ꯑꯁꯤꯗꯗꯤ ꯑꯩꯈꯣꯏꯗꯤ ꯂꯨꯄꯥ ꯀꯨꯟꯊ꯭ꯔꯥ ꯄꯤꯌꯦ
ꯑꯣ ꯃꯃꯜꯁꯦ ꯑꯗꯨꯝ ꯇꯥꯡꯈ꯭ꯔꯦ ꯍꯥꯏꯕ ꯇꯥꯔꯦ ꯑꯥ ꯍꯟꯗꯛ ꯃꯔꯛꯁꯦ ꯀ꯭ꯔꯤ ꯀ꯭ꯔꯤ ꯃꯊꯦꯜ ꯆꯥꯔꯒ ꯂꯩꯕ꯭ꯔꯣ
ꯍꯧꯖꯤꯛꯇꯤ ꯀꯥꯂꯦꯟꯒꯤ ꯃꯇꯝꯅꯤꯅ ꯑꯐꯪ ꯑꯐꯪꯕ ꯆꯥꯔꯦ ꯌꯦꯟꯗꯦꯝ ꯒꯨꯝꯕ ꯍꯋꯥꯏ ꯑꯁꯥꯡꯕ ꯈꯥꯃꯦꯟ ꯑꯁꯤꯟꯕꯒꯨꯝꯕ ꯆꯥꯔꯦ ꯅꯣꯏꯗꯤ ꯀꯩꯀꯩ ꯆꯥꯕ꯭ꯔꯣ
ꯑꯩꯈꯣꯏꯁꯦ ꯀꯔꯤ ꯍꯥꯏꯕ ꯇꯥꯔꯦ ꯑꯗꯨꯝ ꯑꯐꯪꯕ ꯍꯥꯏꯕ ꯇꯥꯔꯦ ꯑꯩꯈꯣꯏꯁꯨ ꯆꯤꯟ ꯆꯥꯛ ꯌꯦꯟꯁꯥꯡ ꯍꯥꯏꯕꯕꯨ ꯌꯦꯟꯗꯦꯝꯒꯨꯝꯕ ꯑꯗꯨꯒꯨꯝꯕ ꯆꯥꯕ ꯑꯗꯨꯒ ꯅꯨꯡꯗꯥꯡ ꯑꯗꯨꯝ ꯃꯦꯛꯠꯁꯄꯨꯗꯤ ꯑꯗꯨꯝ ꯇꯣꯉꯥꯟ ꯇꯣꯉꯥꯟꯅꯗꯤ ꯂꯥꯛꯑꯦꯕ ꯅꯨꯡꯗꯥꯡꯗꯗꯤ ꯑꯗꯨꯝ ꯁꯥꯒꯨꯝꯕꯗꯤ ꯃꯔꯛ ꯃꯔꯛꯇꯗꯤ ꯑꯗꯨꯝ ꯆꯥꯏ
ꯁꯥ ꯌꯥꯝ ꯆꯥꯕꯗꯤ ꯐꯠꯇꯕꯅꯤꯗ
ꯍꯣꯏ ꯑꯗꯨꯕꯨꯗꯤ ꯈꯔ ꯍꯟꯅꯕꯨꯗꯤ ꯇꯧꯔꯦ ꯊꯥꯎ ꯀꯩꯀꯥ ꯍꯟꯅꯕꯗꯤ ꯇꯧꯔꯦ ꯑꯗꯨ ꯍꯥꯎꯇꯕꯅꯤꯅ ꯑꯗꯨꯝ ꯍꯟꯗꯦꯅꯦ
ꯃꯅꯥ ꯃꯁꯤꯡ ꯆꯥꯕꯅ ꯍꯛꯆꯥꯡ ꯐꯕꯅꯦ ꯁꯛꯁꯨ ꯐꯖꯕ ꯐꯕꯅꯦ ꯀꯨꯆꯨꯁꯨ ꯁꯦꯡꯂꯛꯄꯅꯦ ꯏꯁꯤꯡꯁꯨ ꯌꯥꯝ ꯊꯛꯄꯅ ꯐꯕꯅꯦ
ꯍ ꯆꯨꯝꯃꯦ ꯆꯨꯝꯃꯦ ꯑꯗꯨꯕꯨꯗꯤ ꯑꯩꯈꯣꯏꯁꯨ ꯇꯧꯅꯕꯗꯤ ꯀꯟꯅꯗꯤ ꯍꯣꯠꯅꯔꯤ ꯑꯗꯨꯕꯨ ꯀꯔꯤ ꯍꯥꯏꯕ ꯇꯥꯔꯦ ꯍꯥꯎꯗ꯭ꯔꯒꯗꯤ ꯑꯃꯨꯛ ꯆꯪꯗꯕꯀꯣ ꯑꯗꯒꯤ ꯐꯔ
ꯅꯩꯔꯛꯀꯅꯤꯗ
ꯍꯣꯏ ꯑꯗꯨꯕꯨꯗꯤ ꯆꯨꯝꯃꯦ ꯑꯗꯣ ꯁꯤꯁꯇꯔ ꯈꯣꯏꯁꯦ ꯇꯝꯄꯥꯛꯇ ꯂꯩꯕ꯭ꯔꯥ ꯆꯤꯡꯗ ꯂꯩꯕ꯭ꯔꯥ ꯀꯃꯥꯏ
ꯑꯩꯈꯣꯏꯗꯤ ꯇꯝꯄꯥꯛꯇ ꯂꯩꯔꯤꯅꯦ ꯍꯥꯏꯕ ꯇꯥꯔꯦ
ꯑꯣ ꯇꯝꯄꯥꯛꯇꯕꯨ ꯀꯔꯤ ꯀꯔꯤ ꯍꯥꯏꯕꯗꯤ ꯍꯣꯠꯅꯕꯗꯣ ꯀꯃꯥꯏ ꯀꯃꯥꯏ ꯍꯣꯠꯅꯔꯒ ꯂꯩꯔꯤꯒꯦ
ꯃꯇꯝꯁꯦ ꯍꯤꯡꯕꯒꯤꯁꯦ ꯌꯥꯝ ꯂꯨꯔꯕꯅꯤꯅ ꯁꯦꯟ ꯊꯣꯛꯇꯕ ꯌꯥꯗꯕꯅꯤꯅꯀꯣ ꯑꯗꯨꯝ ꯊꯕꯛꯁꯦ ꯃꯆꯥ ꯃꯆꯥ ꯑꯗꯨꯝ ꯁꯨꯔꯒ ꯆꯠꯂꯦ ꯍꯥꯏꯕ ꯇꯥꯔꯦ
ꯑꯣ ꯊꯕꯛ ꯃꯆꯥ ꯃꯁꯨ ꯇꯧꯔꯒ ꯂꯩꯕꯀꯣ ꯑꯗꯨꯅꯗꯤ ꯐꯩꯗ ꯑꯗꯨ ꯗꯤ ꯑꯩꯈꯣꯏ ꯊꯕꯛ ꯇꯧꯔꯤꯈꯩ ꯑꯗꯨꯝ ꯑꯩꯈꯣꯏ ꯏꯁꯥ ꯐꯔꯤꯈꯩ ꯇꯧꯕꯅꯗꯤ ꯐꯩ ꯑꯗꯨ ꯍꯥꯏꯅꯤꯡꯉꯤ ꯑꯩꯅꯗꯤ ꯑꯩꯈꯣꯏꯗꯤ ꯆꯤꯡꯗ ꯂꯩꯕꯅꯤꯅ ꯎꯝ ꯍꯣꯏꯗꯤ ꯆꯤꯡꯗ ꯂꯩꯕꯅꯤꯅ ꯑꯗꯨꯝ ꯂꯧꯒ ꯑꯗꯨꯝ ꯆꯠꯂꯒ ꯂꯩꯑꯦ ꯍꯣꯏꯗ
ꯑꯗꯨꯅ ꯐꯩ ꯅꯣꯏ ꯅꯣꯏ ꯅꯣꯏꯅ ꯄꯨꯔꯛꯄꯗꯒꯤ ꯑꯩꯈꯣꯏꯁꯨ ꯆꯥꯕ ꯐꯪꯉꯤꯅꯦ ꯅꯣꯏꯅ ꯄꯨ꯭ꯔꯛꯇꯗꯤ ꯑꯩꯈꯣꯏ ꯆꯥꯕ ꯐꯪꯉꯣꯏꯕꯀꯣ
ꯍꯣꯏ ꯑꯗꯣ ꯍꯧꯖꯤꯛ ꯆꯨꯖꯥꯛ ꯃꯇꯝꯁꯨ ꯑꯣꯏꯌꯦ ꯑꯗꯨ ꯆꯨꯖꯥꯛ ꯆꯥꯅꯤꯡꯉꯗꯤ ꯑꯗꯨꯝ ꯍꯥꯏꯔꯛꯎꯀꯣ ꯑꯩꯈꯣꯏ ꯑꯗꯨꯝ ꯄꯨꯔꯛꯄ ꯌꯥꯏ ꯆꯨꯖꯥꯛꯁꯨ
ꯑꯣ ꯍꯥꯏꯔꯛꯀꯦ ꯍꯥꯏꯔꯛꯀꯦ ꯑꯗꯨꯅ ꯆꯥꯕꯅ ꯐꯗꯣꯏꯅꯦ
ꯎꯝ ꯆꯤꯡꯒꯤꯗꯤ ꯑꯗꯨꯝ ꯄꯣꯠꯁꯦ ꯃꯔꯥꯡ ꯀꯥꯏꯅꯗꯤ ꯂꯩꯕ ꯆꯨꯆꯥꯛ ꯂꯩꯔꯦ ꯀꯥꯂꯦꯟ ꯊꯕꯤ ꯂꯩꯔꯦ ꯍꯧꯖꯤꯛ ꯍꯧꯖꯤꯛ ꯊꯣꯛꯅꯔꯤꯕ ꯑꯗꯨꯝ ꯀꯥꯂꯦꯟꯒꯤ ꯀꯔꯤ ꯍꯥꯏꯕ ꯇꯥꯔꯦ ꯍꯧꯖꯤꯛ ꯍꯧꯖꯤꯛ ꯑꯩꯈꯣꯏꯅ ꯑꯗꯨꯝ ꯄ꯭ꯔꯣꯗꯛꯁꯦ ꯑꯩꯈꯣꯏꯅꯗꯤ ꯑꯗꯨꯝ ꯇꯝꯄꯥꯛ ꯑꯗꯨꯝ ꯐꯥꯏꯌꯦꯕ ꯑꯗꯣ ꯁꯤꯁꯇꯔꯒꯤ ꯑꯣꯏꯅꯗꯤ ꯑꯗꯨꯝ ꯑꯩꯈꯣꯏ ꯑꯗꯨꯝ ꯄꯤꯕꯤꯒꯦ ꯍꯥꯏꯕ ꯋꯥꯅꯤꯗ ꯅꯨꯡꯁꯤꯕꯒꯤ ꯆꯨꯖꯥꯛꯁꯨ ꯌꯥꯝꯅ ꯂꯩꯔꯦ ꯎꯝ ꯐꯥꯔꯝꯁꯨ ꯆꯥꯎ ꯆꯥꯎꯅ ꯇꯧꯕꯅꯤꯅꯀꯣ ꯑꯗꯨꯒꯤ ꯌꯥꯝꯅ ꯂꯩꯌꯦꯕ ꯑꯗꯣ ꯑꯩꯈꯣꯏꯗꯗꯤ ꯌꯥꯝ ꯃꯟꯕꯅꯤꯅ ꯈꯟꯕꯒꯁꯦ ꯈꯟꯗ꯭ꯔꯦ ꯑꯗꯨꯝ ꯁꯤꯁꯇꯔꯅ ꯂꯥꯛꯑꯒ ꯑꯗꯨꯝ ꯐꯥꯔꯝꯗꯨꯗ ꯅꯪꯅ ꯂꯧꯅꯤꯡꯕ ꯑꯗꯨꯝ ꯂꯧꯅꯤꯡꯕ ꯃꯈꯩ ꯑꯗꯨꯝ ꯂꯧꯕ ꯌꯥꯏ ꯅꯣꯏ ꯔꯤꯂꯦꯇꯤꯞꯇꯒꯤ ꯑꯣꯏꯒꯦꯔꯥ ꯀꯔꯤꯗꯒꯤ ꯑꯣꯏꯔꯒꯦꯔꯥ ꯑꯗꯨꯝ ꯅꯪ ꯅꯨꯡꯁꯤꯕ ꯃꯈꯩ ꯑꯗꯨꯝ ꯂꯧꯔꯒ ꯄꯤꯕꯁꯨ ꯌꯥꯏ ꯃꯐꯝꯗꯨꯗ ꯂꯥꯛꯑꯒ ꯑꯗꯨꯝ ꯈꯟꯕꯁꯨ ꯌꯥꯏ ꯆꯨꯖꯥꯛ ꯈꯛꯇ ꯅꯠꯇꯦ ꯑꯗꯨꯝ ꯀꯔꯤ ꯍꯥꯏꯕ ꯇꯥꯔꯦ ꯑ ꯂꯣꯏꯅ ꯂꯩꯔꯦ ꯍꯥꯏꯕ ꯇꯔꯦ ꯁꯧꯒ꯭ꯔꯤꯒꯨꯝꯕꯁꯨ ꯂꯣꯏꯅ ꯐꯪꯈ꯭ꯔꯦ ꯑꯗꯨꯒ ꯃꯥꯏꯔꯦꯟꯒꯨꯝꯕ ꯀꯔꯤ-ꯀꯔꯤ ꯑꯗꯨꯝ ꯐꯪꯉꯦ ꯃꯔꯥꯡ ꯀꯥꯏꯅ ꯐꯪꯉꯦ ꯍꯥꯏꯕ ꯇꯥꯔꯦ
ꯅꯣꯡꯃ ꯂꯥꯛꯀꯦ ꯑꯗꯨꯗꯤꯀꯣ
ꯍꯣꯏ, ꯅꯣꯡꯃ ꯁꯣꯏꯗꯅ ꯂꯥꯛꯎꯀꯣ
ꯍꯣꯏ ꯂꯥꯛꯇꯣꯏꯅꯦ ꯑꯗꯨ ꯊꯕꯛꯄꯨꯗꯤ ꯌꯥꯝ ꯆꯤꯜꯂꯝꯒꯅꯤ ꯑꯗꯨꯕꯨ ꯅꯥꯗꯅꯕꯗꯤ ꯍꯣꯟꯅꯧ ꯍꯥꯏꯕꯗꯤ ꯊꯕꯛ ꯌꯥꯝ ꯀꯟꯒꯅꯤꯅ ꯀꯣ ꯅꯣꯏ ꯑꯗꯨ ꯅꯥꯔꯗꯤ ꯑꯩꯈꯣꯏꯗ ꯊꯥꯔꯛꯄ ꯉꯝꯃꯔꯣꯏꯕ
ꯃꯥꯅꯦ ꯆꯨꯝꯃꯤ ꯆꯨꯝꯃꯤ, ꯑꯗꯣ ꯏꯃꯥ ꯄꯥꯕꯨꯡꯗꯨ ꯏꯃꯥ ꯄꯥꯕꯨꯡꯗꯨꯁꯨ ꯎꯗꯕ ꯀꯨꯏꯔꯦ ꯃꯣꯏ ꯃꯁꯥꯗꯣ ꯀꯃꯥꯏꯅ ꯅꯨꯡꯉꯥꯏꯔꯤꯕꯣ ꯀꯜꯂꯤꯕꯣ
ꯌꯥꯝ ꯀꯜꯂꯤ ꯀꯜꯂꯤ ꯅꯣꯏꯅ ꯄ꯭ꯔꯊꯅꯥ ꯇꯧꯕꯒꯤ ꯃꯄꯥꯟꯅ ꯍꯧꯖꯤꯛ ꯐꯥꯎꯗꯤ ꯌꯥꯝ ꯅꯨꯡꯉꯥꯏꯅ ꯂꯩꯔꯤ ꯍꯥꯏꯕ ꯇꯥꯔꯦ ꯅꯣꯏꯕꯨ ꯌꯥꯝ ꯊꯥꯒꯠꯄꯔꯦ ꯊꯥꯒꯠꯂꯦ
ꯑꯣ ꯅꯨꯡꯉꯥꯏꯅ ꯂꯩꯌꯣꯁꯨ ꯍꯥꯏꯕꯤꯔꯝꯃꯣ ꯑꯩꯅ ꯍꯥꯏꯔꯛꯑꯦ ꯍꯥꯏꯅ
ꯍꯣꯏ ꯍꯥꯏꯒꯦ ꯍꯥꯏꯒꯦ ꯅꯣꯏꯗꯤ ꯂꯣꯏ ꯏꯃꯨꯡ ꯃꯅꯨꯡ ꯑꯅꯥ ꯑꯌꯦꯛ ꯌꯥꯎꯗꯦꯀꯣ
ꯍꯣꯏ ꯑꯅꯥ ꯑꯌꯦꯛꯇꯤ ꯂꯩꯇ꯭ꯔꯦꯗ ꯍꯟꯗꯛ ꯃꯔꯛꯇꯤ ꯃꯁꯥ ꯑꯗꯨꯝ ꯐꯔꯒ ꯂꯩꯔꯦ ꯍꯥꯏꯕ ꯇꯥꯔꯦ ꯍꯥꯟꯅꯗꯤ ꯌꯥꯝ ꯅꯥꯒꯟꯕꯅꯦ ꯑꯗꯨꯕꯨ ꯍꯧꯖꯤꯛꯄꯨꯗꯤ ꯌꯥꯝ ꯐꯈ꯭ꯔꯦꯗ
ꯐꯔꯦ ꯐꯔꯦ ꯄꯥꯎ ꯇꯥꯕꯗ ꯌꯥꯝ ꯅꯨꯡꯉꯥꯏꯔꯦ ꯍꯔꯥꯎꯔꯦ ꯌꯥꯝꯅ
ꯑ ꯑꯗꯣ ꯀꯔꯤ ꯍꯥꯏꯁꯤꯔꯥ ꯑ ꯎ ꯃꯣꯔꯣꯛꯀꯨꯝꯕꯗꯤ ꯐꯪꯕ꯭ꯔꯣ ꯅꯣꯏ ꯑꯗꯨꯗ ꯆꯥꯕ ꯐꯪꯕ꯭ꯔꯣ
ꯆꯥꯕꯗꯤ ꯐꯪꯉꯦ ꯌꯥꯝ ꯇꯥꯡꯉꯤꯅꯦ
ꯑꯣ ꯇꯥꯡꯉꯦ, ꯑꯩꯈꯣꯏ ꯆꯤꯡꯗꯗꯤ ꯐꯥꯝ ꯌꯥꯝ ꯆꯥꯎꯕꯅꯤꯅ ꯎ ꯃꯣꯔꯣꯛꯀꯁꯦ ꯌꯥꯝ ꯐꯪꯉꯦꯕ ꯅꯣꯏ ꯇꯝꯄꯥꯛꯗꯗꯤ ꯎꯃꯣꯔꯣꯛ ꯌꯥꯝ ꯄꯥꯝꯕ ꯎꯝ ꯇꯧꯕꯣ ꯀꯣꯏꯠ
ꯄꯥꯝꯃꯦ-ꯄꯥꯝꯃꯦ ꯄꯨꯔꯛꯄꯤꯌꯣ ꯕꯣꯔꯥ ꯑꯅꯤ ꯑꯍꯨꯝꯒꯨꯝꯕꯀꯣ ꯄꯨꯔꯛꯑꯗꯤ ꯑꯩꯈꯣꯏ ꯂꯣꯏꯅ ꯂꯧꯒꯅꯤ
ꯎꯃꯣꯔꯣꯛꯁꯦ ꯃꯔꯥꯡ ꯀꯥꯏꯅꯗꯤ ꯂꯩꯔꯦ ꯎ ꯃꯣꯔꯣꯛꯁꯦ ꯑꯗꯨꯝ ꯄꯨꯣꯕꯤꯕ ꯇꯥꯔꯦ ꯑꯗꯨꯗꯤ ꯀꯩꯅꯣ ꯆꯋꯥꯏꯒꯨꯝꯕꯗꯤ ꯆꯥꯅꯤꯡꯗꯕ꯭ꯔꯥ
ꯆꯅꯤꯡꯉꯤꯅꯦ ꯑꯁ ꯑꯍꯥꯎꯕ ꯉꯥꯛꯇ ꯍꯥꯏꯔꯛꯑꯦ
ꯑ ꯆꯋꯥ ꯆꯋꯥꯏ ꯆꯋꯥꯏꯗꯣ ꯌꯥꯝ ꯂꯩꯔꯦ ꯑꯗꯨꯒ ꯀꯩꯅꯣꯗꯣ ꯍꯋꯥꯏ ꯃꯪꯒꯟꯒꯨꯝꯕ ꯑꯗꯨꯒꯨꯝꯕꯁꯨ ꯌꯥꯝ ꯂꯩꯕꯖꯥꯅꯤ ꯅꯪꯅ ꯆꯥꯅꯤꯡꯉꯗꯤ ꯑꯗꯨꯝ ꯄꯨꯔꯑꯣ ꯍꯥꯏꯔꯗꯤ ꯄꯨꯔꯛꯄ ꯇꯥꯔꯦ
ꯎꯝ ꯎꯝ ꯄꯨꯕꯤꯔꯛꯑꯣ ꯑꯗꯣ ꯂꯥꯛꯑꯝꯗꯥꯏꯗ ꯑꯃꯨꯛ ꯍꯥꯏꯅꯔꯒ ꯂꯣꯏꯔꯦ ꯑꯣ ꯁꯤ ꯃꯇꯝꯗ ꯂꯥꯛꯀꯦ ꯍꯥꯏꯕꯗꯣ
ꯑꯗꯣ ꯀꯩꯅꯣ ꯎ ꯃꯣꯔꯣꯛꯇꯨꯗꯤ ꯕꯣꯔꯥ ꯑꯅꯤꯗꯤ ꯁꯨꯒꯗꯧꯗꯤ ꯃꯥꯟꯗ꯭ꯔꯦ ꯕꯣꯔꯥ ꯑꯃꯗꯤ ꯊꯣꯛꯄ ꯌꯥꯏ
ꯑꯣ ꯀꯥꯏꯗꯦ ꯀꯥꯏꯗꯦ ꯑꯩꯖꯨ ꯁꯤꯗ ꯂꯧꯔꯒ ꯑꯗꯨꯝ ꯃꯤꯒꯤ ꯑꯗꯨꯝ ꯌꯦꯟꯗꯣꯏꯅꯦꯕ
ꯑꯥ ꯑꯩ ꯕꯣꯔꯥ ꯑꯃꯗꯤ ꯄꯨꯔꯛꯑꯒꯦ ꯑꯗꯨ ꯆꯨꯖꯥꯛ ꯆꯨꯖꯥꯛꯁꯦ ꯆꯨꯖꯥꯛꯇꯤ ꯑꯗꯨꯝ ꯌꯥꯝ ꯂꯩꯔꯦ ꯍꯥꯏꯕ ꯇꯥꯔꯦꯀꯣ ꯑꯗꯣ ꯀꯌꯥꯃꯨꯛ ꯄꯨꯔꯛꯑꯣ ꯅꯪꯒꯤ ꯕꯣꯔꯥ ꯑꯃ ꯄꯨꯔꯛꯎꯔꯣ ꯑꯅꯤ ꯄꯨꯔꯛꯎꯔꯣ
ꯗꯩꯔꯤ ꯃꯈꯩ ꯑꯗꯨꯝ ꯄꯨꯕꯤꯔꯛꯑꯣ ꯍꯥꯏꯗꯤ ꯅꯣꯏ ꯅꯣꯏꯒꯤ ꯆꯨꯖꯥꯛꯇꯣ ꯑꯊꯨꯝꯕ ꯖꯥꯠꯂꯣ ꯅꯠꯇ꯭ꯔꯒ ꯑꯆꯝꯕ ꯖꯥꯠꯂꯣ
ꯑꯣ ꯑꯊꯨꯝꯕꯁꯨ ꯂꯩ ꯑꯅꯝꯕꯅ ꯑꯊꯨꯝꯕ ꯍꯥꯏꯕ ꯇꯥꯔꯦ ꯑꯗꯨꯝ ꯊꯨꯝꯃꯤꯗ ꯑꯩꯈꯣꯏ ꯃꯤꯅ ꯍꯥꯏꯅꯩꯗ ꯑꯩꯈꯣꯏꯒꯤꯗꯤ ꯆꯨꯖꯥꯛ ꯇꯤ ꯌꯥꯝ ꯍꯥꯎꯋꯦ ꯍꯥꯏꯅꯀꯣ
ꯎꯝ ꯑꯗꯨꯗꯤ ꯑꯆꯝꯕ ꯄꯨꯔꯛꯑꯅꯨ
ꯑꯣ ꯑꯆꯝꯕ ꯄꯨꯔꯥꯅꯣ
ꯎꯝ
ꯑꯆꯝꯕꯁꯨ ꯍꯥꯎꯕꯅꯤꯗ ꯃꯤ ꯌꯥꯝ ꯀꯔꯤ ꯍꯥꯏꯁꯤꯔꯥ ꯁꯨꯒꯔꯒꯨꯝꯕ ꯂꯩꯕꯒꯤꯗꯨꯀꯣ ꯌꯥꯝ ꯐꯩ ꯍꯥꯏꯕꯅꯦ
ꯎ
ꯃꯥꯒꯤ ꯕꯤꯅꯤꯐꯤꯠ꯫ ꯌꯥꯝ ꯗꯔꯀꯥꯔ ꯌꯥꯝ ꯇꯥꯕꯀꯣ ꯑꯗꯨꯒꯨꯝꯕꯁꯨ ꯌꯥꯝ ꯐꯕꯅꯦ ꯑꯗꯨꯁꯨ ꯆꯥꯅꯤꯡꯉꯗ ꯑꯗꯨꯝ ꯄꯨꯔꯛꯄ ꯌꯥꯏꯅ ꯑꯩ ꯑꯆꯝꯕꯗꯨꯁꯨ ꯑꯆꯝꯕꯅ ꯆꯥꯕꯅꯤꯗꯤ ꯐꯥꯕꯅꯦ꯫
ꯎꯝ꯫ ꯅꯣꯏꯗꯤ ꯆꯥꯗꯕ꯭ꯔꯣ꯫
ꯑꯩꯈꯣꯏꯗꯤ ꯌꯥꯝꯃꯟꯕꯅꯤꯅ ꯑꯗꯨꯝ ꯑꯩꯈꯣꯏꯅ ꯐꯥꯝ ꯇꯧꯕꯅꯤꯅ ꯀꯌꯥꯝꯗꯤ ꯆꯥꯅꯤꯡꯗ꯭ꯔꯦꯗ꯫
ꯑꯣ ꯑꯣ꯫
ꯍꯥꯏꯕꯗꯤ ꯌꯥꯝꯅ ꯂꯩꯈ꯭ꯔꯕꯅꯤꯅ ꯌꯥꯝꯅ ꯂꯩꯔꯒꯗꯤ ꯆꯥꯅꯤꯡꯗꯕ ꯄꯣꯛꯑꯦꯕ꫰꫰
ꯑꯣ ꯍꯩꯔꯥꯒꯨꯝꯕꯗꯤ ꯂꯩꯕ꯭ꯔꯣ꯫
ꯍꯩꯔꯥꯡꯁꯦ ꯍꯩꯔꯥꯟꯗꯤ꯫ ꯀꯌꯥꯝ ꯌꯥꯝꯗ꯭ꯔꯦꯗ ꯂꯩꯕꯨꯗꯤ ꯂꯩ ꯑꯗꯨꯕꯨ ꯌꯥꯝꯅꯗꯤ ꯂꯩꯇꯦ꯫ ꯅꯝꯕ ꯏꯟꯖꯥꯡ꯫ ꯑꯥ ꯍꯥꯏꯌꯣ ꯍꯥꯏꯌꯣ꯫
ꯍꯧꯖꯤꯛ ꯃꯇꯝꯒꯤ ꯍꯩꯔꯥꯒꯨꯝꯕꯁꯨ ꯄꯥꯝꯃꯤꯅꯦ ꯂꯩꯔꯗꯤ ꯐꯨꯕꯤꯔꯛꯑꯣꯅꯦ ꯀꯩꯀꯩ ꯂꯩꯒꯦ꫰꫰
ꯑꯩꯈꯣꯏ ꯍꯩꯔꯥꯛꯁꯤꯗꯤ꯫ ꯊꯥ ꯀꯌꯥꯝ ꯊꯥꯗꯕꯅꯤꯅ ꯑꯗꯨꯒꯤ ꯍꯩꯔꯥꯛꯇꯤ ꯀꯌꯥꯝ ꯂꯩꯇ꯭ꯔꯦ꯫ ꯍꯧꯖꯤꯛ ꯎꯝ ꯂꯩꯔꯤꯁꯦ ꯑꯅꯝꯕꯅ ꯆꯥꯅꯕ ꯏꯟꯖꯥꯡ ꯅꯥꯄꯤ ꯑꯗꯨꯒꯨꯝꯕ ꯈꯛꯇ ꯉꯥꯏꯔꯦ꫰꫰
ꯑꯣ ꯍꯩꯅꯧꯒꯨꯝꯕ ꯂꯩꯔꯗꯤ ꯐꯒꯗꯧꯕ꯫
ꯑ ꯍꯩꯅꯧꯕꯨꯗꯤ ꯄꯥꯜꯂꯦ ꯑꯗꯨꯕꯨ ꯌꯥꯝꯅꯗꯤ ꯄꯥꯟꯗꯦ ꯍꯥꯏꯗꯤ ꯃꯤꯗꯧ ꯃꯤꯒꯤ ꯃꯤ ꯑꯇꯣꯞꯄꯒꯤꯒ꯫ ꯃꯥꯟꯅꯗ꯭ꯔꯦ ꯍꯥꯏꯗꯤ ꯑꯃ ꯑꯅꯤ ꯈꯛꯇꯅꯦꯕ ꯍꯧꯔꯤꯁꯦ ꯑꯗꯨꯗꯤ ꯊꯥ ꯐꯖꯔꯕꯅꯤꯅ ꯐꯥꯝ ꯑꯣꯏꯅ ꯇꯧꯗ꯭ꯔꯔꯕꯅꯤꯅꯀꯣ꯫ ꯑꯗꯨꯗꯤ ꯌꯥꯝꯅ ꯄꯥꯝꯗ꯭ꯔꯦ ꯑꯗꯨꯕꯨꯗꯤ꯫ ꯑꯗꯣ ꯅꯪꯅ ꯅꯣꯏ ꯇꯝꯄꯥꯛꯇꯗꯤ ꯂꯩꯅꯗꯕꯅꯤꯅ ꯄꯥꯝꯃꯗꯤ ꯑꯗꯨꯝ